ꯍꯜꯂꯣ ꯕ꯭ꯔꯣ
ꯑꯣ ꯇꯌꯦ ꯇꯌꯦ ꯍꯜꯂꯣ
ꯑ ꯍꯜꯂꯣ
ꯑ ꯇꯥꯏꯒ
ꯇꯥꯏꯌꯦ ꯇꯥꯏꯌꯦ
ꯎꯝ
ꯉꯖꯥꯏꯗꯣ ꯀꯩꯅꯣ ꯊꯝꯈ꯭ꯔ ꯃꯥꯜꯂꯦ
ꯎꯝ ꯐꯆꯠꯇ꯭ꯔꯕꯣ ꯍꯥꯏꯗꯤ ꯀꯩꯅꯣ ꯇꯧꯍꯧꯗ꯭ꯔꯕ꯭ꯔꯕ ꯆꯨꯝꯃꯦ
ꯎꯝ ꯎꯝ ꯀꯩꯅꯣ ꯇꯧ ꯇꯧꯕ꯭ꯔꯥ ꯍꯥꯏꯔꯒ ꯑꯇꯣꯞꯄ ꯑꯣꯏꯅ ꯇꯇꯣꯞꯄ ꯑꯣꯏꯅ ꯇꯧꯕ꯭ꯔꯥ ꯍꯥꯏꯔ
ꯑꯣ
ꯀꯔꯤ ꯀꯩꯗꯧꯔꯒꯦ ꯅꯪꯕꯨ ꯍꯧꯖꯤꯛꯐꯥꯎꯖ
ꯂꯩꯗ꯭ꯔꯦꯗ ꯇꯨꯡꯐꯝꯗꯒꯤꯗꯒꯤ
ꯎ ꯎꯝ
ꯅꯪꯗꯤꯦ
ꯑꯩꯗꯤ ꯏꯟꯖꯥꯡ ꯊꯣꯡꯕ ꯂꯣꯏꯔꯦ ꯌꯦꯟꯖꯥꯡ ꯊꯣꯡꯕ ꯂꯣꯏꯔꯒ ꯑꯗꯨꯝ ꯍꯧꯖꯤꯛ ꯁꯤꯗꯤ ꯑꯗꯨꯝ ꯐꯝꯕ ꯂꯩꯌꯦꯗ
ꯆꯥꯛ ꯌꯦꯟꯁꯥꯡ ꯊꯣꯡꯕ ꯍꯧꯖꯤꯛ ꯀꯔꯤ ꯑꯍꯤꯡꯒꯤꯔꯣ ꯂ ꯅꯊꯤꯟꯒꯤ
ꯀꯩꯅꯣꯁꯤꯗ ꯉꯁꯤꯁꯦ ꯄ꯭ꯔꯣꯒꯒꯥ꯭ꯔꯥꯝ ꯃꯆꯥ ꯑꯃ ꯂꯩꯕꯀꯣꯌ ꯑꯗꯨꯒꯤꯟꯖꯥꯡꯒꯩꯗ ꯊꯣꯡꯕ ꯉꯁꯥꯏꯕꯨꯗꯤ ꯑꯌꯨꯛꯀꯤꯨꯗꯤ ꯆꯥꯕ ꯂꯣꯏꯔꯦꯗ ꯑꯗꯨꯗꯤ ꯆꯕꯍꯨꯜꯂꯂ ꯂꯣꯏꯔꯦ ꯑꯗꯣ ꯏꯚꯅꯤꯡꯗ ꯃꯣꯏꯅ ꯑꯃꯨꯛꯀ ꯆꯠꯀꯗꯧꯕ ꯂꯩꯕ ꯑ ꯑꯗꯨ ꯎꯝ
ꯀꯦꯖꯝ ꯊꯣꯡꯒꯦ
ꯉꯁꯤꯁꯦ ꯀꯩꯅꯣ ꯇꯧꯔꯦ ꯕꯕꯣꯛ ꯑꯣꯏꯅ ꯇꯧꯔꯦ
ꯇꯔꯤ
ꯕꯥꯥꯎꯕꯥꯎ ꯑꯣꯏꯅ ꯇꯧꯔꯤꯕ ꯕꯕꯣꯛꯗ
ꯈꯪꯗꯦ ꯑꯩꯗꯤ
ꯑꯁ ꯕꯕꯥꯎ ꯈꯪꯗ꯭ꯔꯣ ꯅꯪꯁꯨ ꯕꯕꯥꯎ ꯈꯪꯗ꯭ꯔꯗꯤ ꯌꯥꯔꯦ
ꯈꯪꯗꯦ
ꯁꯤ ꯁꯤ ꯊꯥꯔꯤ ꯉꯏ
ꯑꯩ ꯅꯣꯏ ꯂꯣꯟꯝ ꯈꯪꯗꯦ
ꯎꯝ ꯅꯪ ꯀꯩꯅꯣ ꯅꯠꯇ꯭ꯔꯣ ꯂꯦꯡꯕ ꯅꯠꯇ꯭ꯔꯣ
ꯍꯣꯏ
ꯁꯤꯗꯗꯤꯊꯦꯡ ꯁꯤꯗ ꯕꯧ ꯕꯧꯕꯥꯎ ꯁꯤꯖꯔꯤꯗ
ꯀꯔꯤꯅꯣ ꯑꯗꯨꯗꯒꯦꯟ ꯇꯥꯗꯦ
ꯍꯨꯏꯅꯦꯗꯪ ꯍꯨꯏ ꯊꯣꯡꯉꯦ ꯍꯥꯏꯕꯅꯤꯗꯪ ꯎ
ꯑꯗꯨ ꯍꯨꯏ ꯍꯥꯏꯕ ꯌꯥꯗ꯭ꯔꯣ
ꯌꯥꯔꯦꯗ ꯅ ꯅꯪꯁꯨ ꯑꯗꯣ ꯌ ꯆꯥꯎꯋꯔꯒ ꯑꯗꯨꯐꯥꯎ ꯁꯤ ꯍꯥꯏꯔꯗꯤ ꯈꯪꯗ꯭ꯔꯗꯤ ꯅꯪꯁꯨ ꯌꯥꯔꯣꯏꯗ
ꯍꯝ ꯀꯔꯤ ꯂꯣꯅ ꯑꯗꯨꯅ ꯅꯣꯏ ꯂꯣꯟ꯭ꯔ ꯑꯗꯨꯗ ꯑꯩꯗꯤ ꯔꯣꯡꯃꯣꯏ ꯂꯣꯟ ꯆ ꯐꯝꯗ
ꯎꯝ
ꯅꯪꯒꯤ ꯍꯨꯏ ꯅꯪꯒꯤ ꯍꯨꯏ ꯌꯥꯝ ꯂꯩꯑ ꯍꯥꯏꯕꯗꯅ ꯅꯪ ꯊꯣꯡꯉꯔꯨꯔꯅꯦ ꯉꯁꯥꯏ ꯊꯣꯔꯅ ꯄꯨꯜꯂ ꯆ ꯊꯝꯃꯦ ꯍꯥꯏꯔꯗꯣ
ꯅꯠꯇꯦ ꯅꯠꯇꯦ ꯅꯠꯇꯦ ꯑꯗꯨ ꯅꯠꯇꯦ ꯅꯠꯇꯦ ꯑꯩꯗꯤ ꯑꯩꯈꯣꯏꯗꯤ ꯌꯥꯝ ꯅꯨꯡꯁꯤꯕ ꯃꯤꯅꯦꯕ
ꯑꯗꯨꯔꯤ ꯊꯣꯡꯕ
ꯅꯪꯅꯗꯤ ꯌꯥꯝ ꯂꯥꯅꯗꯤ ꯈꯪꯂꯝꯝꯃꯣꯏ ꯍꯥꯏꯏ ꯌꯥꯝ ꯂꯥꯟꯅ ꯑꯩꯗꯤ ꯍꯨꯏ ꯌꯥꯝ ꯅꯨꯡꯁꯤꯕꯅꯦꯕ ꯍꯧꯖꯤꯛ ꯐꯥꯎꯁꯨ ꯑꯩꯁꯦ ꯑꯗꯨꯝ ꯑꯗꯨꯝ ꯍꯨꯏꯖꯩ ꯑꯩꯅ ꯍꯨꯏꯗꯣꯛꯄꯗꯤ ꯑꯨꯝ ꯍꯥꯠ ꯊꯥꯠꯇꯦꯕꯀꯣ ꯑꯗꯨ ꯑꯣꯏꯔꯁꯨ ꯑꯩꯅ ꯉꯁꯤꯒꯤ ꯀꯩꯅꯣ ꯇꯧꯕꯁꯦ ꯑꯩꯅ ꯍꯥꯠꯄ ꯅꯠꯇꯦꯗ ꯑꯩꯅ ꯍꯥꯠꯄ ꯅꯠꯇꯦꯗ ꯍꯥꯏꯕꯗꯤ ꯐꯦꯂꯤ ꯑꯃ ꯑꯣꯏꯌꯦꯕꯅꯤꯅ ꯑꯩꯅ ꯍꯧꯒꯠꯇ꯭ꯔꯤꯉꯩꯗꯨꯗ ꯍꯨꯏ ꯑꯃ ꯃꯣꯏꯅ ꯍꯥꯠꯄꯗꯣ
ꯑꯥ
ꯑꯩꯈꯣꯏ ꯃꯣꯏꯒꯤ ꯑꯃꯗ ꯀꯦꯖꯤꯗ ꯑꯗꯨꯃꯅ ꯌꯣꯟꯕꯗꯣ ꯍꯥꯏꯕꯗꯤ ꯑꯩꯒꯤ ꯏꯆꯦ ꯏꯆꯦ ꯑꯃꯁꯨ ꯄ꯭ꯔꯦꯒꯅꯦꯟ ꯑꯣꯏ ꯑꯗꯨ ꯑꯃ ꯂꯩꯌꯦꯕꯀꯣ
ꯑꯣ
ꯃꯥꯒꯤꯗꯃꯛꯇ ꯊꯣꯡꯕꯤꯕꯅꯤꯗ ꯑꯗꯨꯒꯤ ꯍꯧꯖꯤꯛꯐꯥꯎ ꯑꯩ ꯆꯥꯛ ꯆꯥ ꯍꯧꯖꯤꯛꯀꯤ ꯍꯨꯣꯏꯒꯤꯗꯣ ꯍꯧꯖꯤꯛꯐꯥꯎꯗ ꯆꯥꯗ꯭ꯔꯤꯕ ꯈꯪꯕ꯭ꯔꯥ ꯑꯗꯨ ꯅ ꯑꯩꯒꯤ ꯍꯨꯏ ꯑꯩꯒꯤ ꯍꯨꯏ ꯊꯣꯡꯕꯗꯤ ꯑꯩ ꯆꯥꯗꯦꯕ
ꯍꯣꯏ ꯍꯨꯏ ꯍꯨꯏꯗꯤ ꯃꯤ ꯃꯥꯜꯂꯦꯕꯀꯣ ꯍꯥꯏꯗꯤ ꯀ ꯍꯥꯏꯁꯔꯣ ꯎꯝ
ꯑꯩꯗꯤ ꯆꯥꯗꯦ ꯍꯧꯖꯤꯛꯐꯥꯎꯁꯨ ꯆꯥꯗꯦꯕ ꯑꯗꯨꯕꯨ ꯑꯩꯅ ꯊꯣꯡꯕꯤꯕꯗꯤ ꯑꯩꯗꯤ ꯊꯣꯡꯕꯤꯉꯦꯕ ꯏꯆꯦꯒꯤꯗꯃꯛ ꯑꯣꯏꯕꯅꯤꯅꯀꯣ ꯃꯥ ꯄ꯭ꯔꯦꯒꯅꯦꯟ ꯗꯤꯂꯤꯚꯔꯤ ꯑꯣꯏꯕꯅꯤꯅꯀꯣ ꯃꯥꯒꯤꯅꯤ ꯃꯥꯡꯗ ꯑꯗꯨꯝ ꯊ ꯑꯩ ꯑꯇꯣꯞꯄꯁꯨ ꯏꯃꯥꯁꯨ ꯈꯪꯉꯦꯕ ꯐꯦꯂꯤ ꯑꯩꯒꯤ ꯐꯦꯂꯤ ꯂꯣꯏꯅ ꯐꯪꯉꯦꯕ ꯑꯩ ꯍꯧꯀꯠꯇ꯭ꯔꯤꯉꯩꯗ ꯃꯥꯅ ꯑꯗꯨꯝ ꯑꯗꯨꯣꯏꯅ ꯃꯥꯅ ꯄꯨꯔꯛꯑꯒ ꯂꯣꯏꯅ ꯑꯗꯨꯝ ꯇꯧꯔꯒ ꯑꯗ ꯑꯩꯉꯣꯟꯗ ꯅꯪ ꯊꯣꯡꯝꯕꯤꯈ꯭ꯔꯣꯀꯣ ꯍꯥꯏꯅꯨꯀꯣ ꯃꯔꯣꯏ ꯃꯔꯥꯡ ꯂꯣꯏꯅ ꯂꯣꯏꯔꯒꯀꯣ ꯎꯝ
ꯅꯪ ꯅꯪ ꯊꯣꯡꯕ ꯍꯥꯏꯕꯒꯤ ꯊꯣꯡꯕꯤꯈ꯭ꯔꯣ ꯍꯥꯏꯔꯛꯑꯝꯅꯦ
ꯍꯣꯏ ꯍꯥꯏꯌꯦ ꯑꯗꯣ ꯑꯩ ꯑꯩ ꯊꯣꯡꯉꯣꯏ ꯍꯥꯏꯅꯨꯀꯣ ꯍꯥꯏꯗꯤꯦ ꯍꯥꯏꯗꯦ ꯑꯗꯨ ꯑꯣꯏꯔꯁꯨ ꯑꯩ ꯊꯝꯃꯣ ꯍꯥꯏꯅꯀꯣ ꯑꯗꯨꯝ ꯄꯨꯡ ꯑꯩꯠ ꯅꯥꯏꯟꯒꯨꯝꯕ ꯇꯥꯕ ꯃꯇꯝꯗꯀꯣ ꯑꯩꯅ ꯊꯣꯡꯕꯤꯈꯤꯕꯅꯦ ꯎꯝ ꯑꯗꯨ ꯍꯨꯏꯒꯤꯗꯤ ꯀꯩꯅꯣ ꯑꯩꯒꯤ ꯍꯨꯏꯁꯨ ꯑꯗꯨꯝ ꯑꯩꯅ ꯌꯣꯛꯄꯗꯣ ꯐꯖꯅ ꯌꯣꯛꯕꯅꯦ ꯑꯗꯨꯝ ꯍꯧꯖꯤꯛ ꯐꯥꯎꯁꯨ ꯑꯗꯨꯝ ꯑꯩꯈꯣꯏꯁ ꯍꯥꯎꯐꯀꯣ ꯇꯣꯡꯀꯣꯜ ꯕꯍꯨꯏꯗꯣ
ꯑꯣ ꯐꯖꯔꯅꯤ ꯑꯗꯨꯗꯤ
ꯎꯝ ꯅꯪ ꯑꯗꯨꯝ ꯍꯧꯖꯤꯛꯐꯥꯎꯁꯨ ꯑꯗꯨꯝ ꯂꯩ
ꯑꯣ ꯁꯤ ꯀꯌꯥ ꯁꯨꯔꯦ ꯌꯥꯝ ꯀꯨꯏꯔꯕꯣ
ꯊ꯭ꯔꯤ ꯊ꯭ꯔꯤ ꯃꯟꯊꯁ ꯀꯣ ꯊ꯭ꯔꯤ ꯃꯟꯊꯁ ꯐꯦꯕ꯭ꯔꯋꯥꯔꯤ ꯃꯥꯔꯆ ꯑꯦꯄ꯭ꯔꯤꯜ ꯃꯦ ꯨꯟ ꯊ꯭ꯔꯤ ꯊ꯭ꯔꯤ ꯑꯦꯟ ꯍꯥꯐ ꯏꯌꯥꯔꯁ ꯊ꯭ꯔꯤ ꯊ꯭ꯔꯤ ꯊ꯭ꯔꯤ ꯊ꯭ꯔꯤ ꯑꯦꯟ ꯐꯣꯔ ꯗ ꯑꯦ ꯊ꯭ꯔꯤ ꯍꯥꯐ ꯃꯟ ꯁꯔ ꯎꯝ ꯑꯩꯗꯤ ꯑꯩꯒꯤ ꯍꯨꯏꯗꯤ ꯑꯗꯨꯝ ꯌꯣꯛꯑꯣꯗꯩ ꯀꯨꯏꯕ ꯑꯣꯏꯅ ꯌꯣꯛꯑꯦꯕ
ꯎꯝ ꯑꯣꯏꯗ ꯍꯨꯏꯕꯨꯗꯤ ꯌꯣꯝꯊꯣꯛꯄꯁꯨ ꯄꯥꯝꯃꯣꯏ ꯅꯨꯡꯁꯤꯌꯦꯕꯀꯣ ꯃꯣꯏꯁꯨ ꯃꯄꯨ ꯐꯖꯅ ꯐꯪꯕꯅꯤꯅ
ꯑꯩꯁꯨ ꯍ ꯍ ꯁꯥꯁꯨ ꯀꯣ ꯑꯩ ꯆꯥꯗꯦꯕ
ꯍꯣꯏꯗ ꯆꯥꯗ ꯑꯩ
ꯏ ꯏ ꯊꯣꯡ ꯊꯣꯡꯕꯤꯒꯦ ꯑꯩ ꯊꯣꯡꯕꯤ ꯍꯥꯏꯕꯁꯨ ꯏꯆꯦꯒꯤꯗꯃꯛꯀꯣ
ꯑꯗꯨ ꯍꯧꯖꯤꯛꯇꯤ ꯀꯩꯗꯧꯔꯤꯅꯣ
ꯍꯥꯥ
ꯍꯧꯖꯤꯛꯇꯤ ꯀꯩꯗꯧꯔꯤꯅꯣ
ꯍꯧꯖꯤꯛꯇꯤ ꯑꯗꯨꯝ ꯏꯟꯖꯥꯡ ꯀꯥꯡꯣꯡꯕꯨ ꯂꯣꯏꯔꯒ ꯔꯤꯂꯦꯛꯁ ꯇꯧꯔ ꯂꯩꯔꯦ ꯀꯩꯅꯣ
ꯖꯪ ꯊꯥꯎꯕꯨ ꯊꯣꯛꯣꯛꯑꯦ
ꯑꯦ ꯉꯁꯥꯏꯗꯒꯤ ꯄꯔꯛꯈ꯭ꯔꯕꯅꯦꯍꯦ ꯑꯩ ꯑꯩꯗꯤ ꯑꯩ ꯍꯦꯛ ꯍꯋꯥꯠꯄ ꯃꯇꯝꯗꯀꯣ ꯏꯃꯥꯅ ꯑꯩꯅ ꯑꯩꯅ ꯑꯩꯉꯣꯟꯗ ꯂꯧꯕ ꯂꯧꯕ ꯆꯠꯁꯤ ꯍꯥꯏꯔꯦ ꯑꯩ ꯑꯩꯗꯤ ꯂꯧꯕ ꯌꯥꯔꯣꯏꯕ ꯑꯗꯨ ꯃꯥꯅ ꯑꯗꯨꯝ ꯄꯨꯔꯥ ꯄꯤꯔꯒ ꯀꯩꯅꯣ ꯇꯧꯔꯦ
ꯑꯣ ꯊꯣꯡꯕꯗꯤ ꯅꯪꯅ ꯊꯣꯡꯈ꯭ꯔꯦ ꯂꯧꯕꯨꯗꯤ ꯆꯠꯇ꯭ꯔꯦ
ꯃꯥ ꯑꯗꯨꯝ ꯂ ꯅꯨꯡꯉꯥꯏꯇꯗꯅꯣ ꯑꯩ ꯑꯩꯗꯤ ꯆꯥꯔꯣꯏꯗꯅꯀꯣ ꯏꯆꯦꯒꯤꯗꯨꯃꯛ ꯑꯗꯨ ꯑꯗꯨꯝ
ꯍꯈꯣꯏꯗ ꯃꯣꯏꯗꯤ ꯆꯥꯕꯌꯥ ꯆ ꯆꯥꯠꯇꯗꯤ ꯌꯥꯔꯣꯏꯕꯀꯣ
ꯅꯪ ꯑꯩꯒꯤ ꯍꯨꯏꯗ ꯎꯔꯗꯤ ꯑꯁ
ꯄꯃ ꯄꯥꯃꯅꯤ ꯍꯥꯏ
ꯑꯣꯔꯤꯖꯤꯅꯦꯜꯅꯦ
ꯍꯗ ꯑꯦꯁꯨ ꯍ ꯌꯥꯝ ꯄꯥ ꯃ
ꯑꯩꯅ ꯍꯧꯖꯤꯛꯀꯤ ꯍꯧꯖꯤꯛꯀꯤ ꯂꯧꯕꯗꯣ ꯑꯩꯅ ꯍꯧꯖꯤꯛ ꯂꯧꯕꯗꯣ ꯎꯝ ꯑꯗꯨꯒꯤ ꯃꯃꯥꯡꯗꯨꯗ ꯑꯩꯅ ꯑ ꯀꯣꯏꯅꯦ
ꯀꯗꯥꯏ ꯀꯗꯥꯏꯗꯒꯤ ꯂꯧꯕꯅꯣꯅꯥ
ꯑꯩꯒꯤꯗꯤ ꯎꯈ꯭ꯔꯨꯈꯜ ꯎꯈ꯭ꯔꯨꯜꯗꯤ ꯂꯧꯋꯦ ꯎꯈ꯭ꯔꯣꯜꯗꯒꯤꯀꯣ ꯎꯈ꯭ꯔꯨꯜ ꯑꯩꯒꯤꯗꯤ ꯑꯩ ꯎꯈ꯭ꯔꯨꯜꯗ ꯂꯩꯕꯅꯤꯅꯀꯣ ꯑꯗꯨꯝ ꯑꯗꯨꯝ ꯆꯠꯄꯅꯤꯅ ꯃꯇꯝꯗꯨꯗ ꯑꯩꯅ ꯆꯠꯄꯅꯤꯅ ꯑꯩꯒꯤꯗꯤ ꯑꯗꯨꯝ ꯆꯥ ꯊꯛꯅꯤꯡꯉꯥꯏꯀꯣ ꯑꯗꯨꯝ ꯈꯔ ꯄꯤꯕꯤꯔꯝꯃꯦ ꯑꯗꯨꯝ ꯂꯧꯔꯛꯑꯦ ꯑꯩꯒꯤꯗꯤ ꯃꯣꯏꯒꯤꯗꯤ ꯌꯥꯝ
ꯍꯣꯏ ꯑꯗꯨꯗꯤ ꯇꯥꯡꯕꯅꯦ ꯑꯗꯨꯏꯒꯤꯗꯤꯀꯣ
ꯑꯩꯒꯤꯗꯤ ꯑꯩꯒꯤ ꯀꯃꯥꯟꯗꯔꯗꯣ ꯑꯩꯒꯤ ꯃꯥꯟꯗ ꯃꯈꯣꯏꯒꯤ ꯈꯨꯟꯗꯒꯤ ꯑꯗꯨꯝ ꯂꯧꯕꯅꯦꯕ ꯑꯣꯔꯤꯖꯤꯅꯦꯜꯒꯤ ꯑꯦꯕ꯭ꯔꯤꯇꯥꯏꯝ ꯅꯪꯁꯨ ꯈꯪꯉꯣ ꯀꯩꯅꯣꯁꯦ ꯇꯍꯧ ꯍꯨꯏꯁꯦ ꯑꯇꯣꯞ ꯑꯇꯣꯞꯄꯁꯨ ꯑꯗꯨꯝ ꯂꯩꯔꯝ ꯑꯗꯨ ꯐꯣꯡꯆꯝ ꯍꯥꯏꯕꯀꯣ ꯚꯤꯂꯦꯖ ꯀꯣ ꯐꯣꯡꯆꯝꯒꯤ ꯐꯣꯡꯆꯝ ꯍꯥꯏꯕ ꯚꯤꯂꯦꯖꯇ ꯑꯗꯨ ꯑꯣꯏꯔꯗꯤ ꯑꯗꯨꯝ ꯑꯣꯔꯤꯖꯤꯅꯦꯜ ꯑꯣꯏꯕꯅꯦꯕ ꯎꯝ ꯑꯩꯒꯤꯗꯤ ꯑꯗꯨꯝ ꯍꯥꯟꯅꯗꯒꯤ ꯑꯁ ꯑꯩ ꯂꯧꯒꯅꯤꯀꯣ ꯂꯧꯒꯅꯨ ꯍꯥꯏꯕꯅꯤꯅꯀꯣ ꯍꯣꯏꯅꯦ ꯑꯗꯨꯝ ꯑꯣꯔꯤꯖꯤꯅꯦꯜꯗꯣ ꯑꯗꯨꯒꯤ
ꯅꯪꯗꯣ ꯐꯥꯔꯅꯦ ꯑꯗꯨꯗꯤ
ꯎꯝ
ꯃꯔꯥꯏꯕꯥꯛ ꯐꯔꯦ
ꯅꯪꯁꯨ ꯌꯥꯝ ꯐꯩꯗ
ꯍꯣꯏꯗꯥ ꯌꯥꯝ ꯐꯕꯅꯤ ꯍꯧꯖꯤꯛꯀꯟꯗꯤ ꯀꯥꯏꯗ ꯂꯩꯕꯅꯣ ꯈꯨꯟꯗꯔꯣ ꯇꯝꯄꯥꯛꯇꯔꯣ
ꯌꯨꯝꯗ ꯂꯩꯌꯦ ꯍꯧꯖꯤꯛꯇꯤ ꯌꯨꯝꯗ ꯂꯩꯌꯦ
ꯑꯣ
ꯅꯍꯥꯟ ꯏꯕꯥꯅꯤ ꯐꯣꯟ ꯇꯧꯕꯧꯕꯗꯣ ꯎꯝ ꯌꯨꯝꯗ ꯂꯩꯌꯦ ꯍꯥꯏ
ꯀꯩꯗꯧꯉꯩ
ꯀꯗꯥꯏꯁꯤꯅꯣ ꯈꯪꯗꯦ ꯅꯍꯥꯟ ꯅꯉꯣꯟꯗ ꯑꯩ ꯐꯣꯟ ꯇꯧꯔꯛꯄꯗꯤ ꯅꯪ ꯈꯪꯗ꯭ꯔꯣꯅꯦ ꯑꯁ
ꯇꯧꯔꯛꯇꯤꯌꯦ ꯑꯁꯤꯅ ꯑꯍꯥꯟꯕꯅꯦ
ꯑꯣꯍꯣ ꯅꯪꯁꯨ ꯒ꯭ꯌꯥꯟ ꯇꯥꯗꯤꯍꯦ
ꯑꯣ ꯍꯥꯏꯔꯣ ꯍꯥꯏꯔꯣ
ꯅꯍꯥꯟ ꯀꯩꯅꯣꯗ ꯅꯪꯅ ꯑꯁꯣꯝꯗ ꯆꯠꯄ ꯃꯇꯝꯗ ꯑꯩꯅ ꯐꯣꯟ ꯇꯧꯔꯛꯄꯗꯣ ꯅꯪ ꯈꯪꯗ꯭ꯔꯣ
ꯍꯥꯎ ꯈꯪꯉꯦ ꯈꯪꯉꯦ
ꯎꯝ ꯍꯌꯦꯡ ꯄꯥꯎ ꯌꯨꯝ ꯂꯩꯒꯅꯤ ꯍꯌꯦꯡꯗꯒꯤꯗꯤ ꯍꯪꯆꯤꯠꯇꯒꯤꯗꯤ ꯑꯗꯨꯝ ꯗ꯭ꯌꯨꯇꯤ ꯆꯠꯈ꯭ꯔꯥꯅꯤ ꯑꯗꯨꯒꯤꯅꯤꯗ
ꯀꯔꯤ ꯗ꯭ꯌꯨꯇꯤꯗ ꯀꯔꯤ ꯀꯔꯤ ꯇꯧꯕꯅꯣ
ꯗ꯭ꯌꯨꯇꯤꯗ
ꯃꯤ ꯗ꯭ꯌꯨꯇꯤꯗ ꯄꯥꯡꯊꯣꯛꯄ ꯊꯥꯕꯛꯇꯣ
ꯅꯪꯉꯣꯟꯗ ꯐꯣꯟ ꯇꯧꯔꯁꯨ ꯅꯪ ꯅꯪꯒꯁꯨ ꯑꯗꯨꯝ ꯀꯩꯅꯣ ꯇꯧꯋꯦ
ꯀꯔꯤ
ꯗ꯭ꯌꯨꯇꯤ ꯂꯩꯕ ꯃꯇꯝꯗ ꯅꯪꯅ ꯍꯥꯟꯅ ꯏꯕꯥꯟ ꯁ꯭ꯀꯨꯜ ꯀꯛꯃꯤꯟꯅꯕ ꯃꯇꯝꯗ ꯅꯪꯅ ꯐꯣꯟ ꯄꯤꯔꯛꯄ ꯅꯝꯕꯝꯕꯔꯗꯨꯗꯤ ꯆꯠꯇ꯭ꯔꯦ
ꯑꯗ ꯅꯝꯕꯔꯗꯣ ꯑꯩ ꯄꯥꯢꯗ꯭ꯔꯦꯕ ꯀꯣ
ꯎꯝ
ꯈꯥꯏꯗꯧꯅꯕ ꯇꯧꯕ ꯅꯪꯒꯤ ꯗ꯭ꯌꯨꯇꯤ ꯗ꯭ꯌꯨꯇꯤ ꯇꯥꯛꯄꯤꯒꯦꯅ ꯇꯧꯕ꯭ꯔꯣ
ꯑꯣꯏ ꯅꯝꯕꯔ ꯆꯠꯄ ꯐꯣꯟ ꯇꯧꯕꯗꯨ ꯆꯠꯇ꯭ꯔꯦ ꯏꯩꯅ ꯇꯧꯅꯤ ꯍꯥꯏꯅ ꯑ ꯕꯅꯦ ꯑꯗꯨ ꯑꯁꯤꯗ ꯀꯟꯅꯣ ꯊꯧꯉꯩꯗ ꯌꯥꯔꯣꯏꯗ ꯀꯩꯅꯣ ꯇꯧꯁꯦ ꯇꯥꯕ꯭ꯔꯣ
ꯍꯇꯥꯥꯏ ꯇꯥꯏ ꯀ꯭ꯔꯤꯍꯕ ꯍꯜꯂꯣ
ꯆꯥꯛ ꯆꯥꯅꯤꯡꯉꯥꯏ ꯇꯧꯍꯔꯁꯦ ꯑꯗꯨꯗꯤ
ꯑꯣ ꯇꯔꯣ ꯇꯔꯣꯉ
ꯆꯥꯛꯁꯦꯉꯥꯏ ꯇꯧꯁꯦ ꯍꯥꯏꯕꯗꯤ ꯅꯪꯒꯤꯗꯣ ꯆꯥꯛ ꯆꯥꯅꯤꯡꯉꯥꯏ ꯇꯧꯍꯧꯁꯦ ꯍꯥꯏꯔꯗꯤ ꯅꯪꯒꯤꯗꯣ
ꯎꯝ ꯀꯔꯤ
ꯅꯪꯒꯤꯗꯣ ꯅꯪꯅ ꯐꯖꯅ ꯑꯗꯨꯝ ꯆꯥꯛꯀ ꯐꯖꯅ ꯁꯤꯜꯂꯛꯑꯣ ꯍꯥꯏꯅꯤꯗ